ꯑꯣ꯫
ꯍꯜꯂꯣ ꯗꯅꯥꯎ꯫
ꯇꯥꯕ꯭ꯔꯣ ꯑꯣ ꯑꯣ ꯇꯥꯔꯦ ꯇꯥꯔꯦ ꯅꯨꯡꯉꯥꯏꯔꯤꯕꯣꯅꯦ꯫ ꯀꯃꯥꯏ ꯀꯃꯥꯏꯅ ꯇꯧꯔꯤꯒꯦ꯫
ꯑꯗꯨꯝ ꯅꯨꯡꯉꯥꯏꯔꯤ꯫
ꯑꯣ ꯑꯅꯥ ꯑꯌꯦꯛꯀꯗꯤ ꯌꯥꯎꯗꯦꯀꯣ꯫ ꯍꯧꯔꯛꯑꯕ ꯆꯥꯔꯦ
ꯍ ꯍ ꯍ ꯀꯩꯀꯩ ꯌꯦꯟꯖꯥꯡ ꯆꯥꯒꯦ
ꯑꯩꯈꯣꯏ ꯉꯁꯤ ꯃꯊꯦꯜ ꯌꯥꯝꯃꯦꯗ ꯊꯣꯡꯕ ꯑꯗꯩꯗꯒꯤ ꯁꯧꯒ꯭ꯔꯤ ꯀꯥꯡꯍꯧ ꯑꯩ ꯉꯥ ꯊꯣꯡꯕ ꯃꯈꯜ ꯑꯃꯒꯁꯨ ꯌꯥꯎꯕꯅꯤ ꯑꯩꯈꯣꯏ ꯏꯃꯨꯡ ꯑꯍꯨꯝꯒꯤ ꯏꯟꯖꯥꯡ ꯄꯨꯟꯁꯤꯜꯂꯒ ꯄꯨꯂꯞ ꯆꯥꯕꯅꯦ ꯉꯁꯤꯁꯦ ꯅꯣꯏ ꯀꯩ ꯃꯊꯦꯜ ꯆꯥꯊꯈ꯭ꯔꯕ ꯎꯝ
ꯑꯩꯈꯣꯏꯁꯨ ꯉꯁꯤ ꯌꯦꯔꯨꯝ ꯊꯣꯡꯉꯦ ꯑꯗꯨꯒ ꯀꯩꯅꯣꯗꯣ ꯊꯥꯡꯖꯤꯡ ꯃꯈꯣꯛꯇꯣ ꯑꯗꯨ ꯑꯗꯣ ꯁꯤꯡꯖꯨꯍꯣꯏ ꯀꯔꯤꯍꫭꯏ ꯎ ꯃꯣꯔꯣꯛꯀ ꯃꯦꯠꯂꯦ ꯑꯗꯨꯒ ꯆꯥꯏ
ꯑꯩꯁ ꯁꯤꯡꯖꯨꯒꯨꯝꯕꯗꯤ ꯈꯔ ꯇꯣꯏꯔꯝꯃꯅꯤꯅꯦ ꯅꯣꯏ ꯅꯨꯄꯤ ꯉꯥꯛꯇ ꯂꯩꯕꯅꯤꯅ꯫
ꯍꯣꯏ ꯍꯌꯦꯡꯗꯩꯩꯗꯤ ꯍꯣꯁꯇꯦꯜ ꯆꯥꯛ ꯄꯤꯔꯅꯤꯗ꯫
ꯑꯣ ꯅꯍꯥꯟꯈꯩꯗꯤ ꯅꯣꯏꯅ ꯑꯗꯨꯝ ꯊꯣꯡꯖꯕ꯭ꯔꯥ꯫
ꯎꯝ ꯁꯝꯃꯔ ꯕ꯭ꯔꯦꯛ ꯊꯥꯕꯒꯤ ꯅꯍꯥꯟꯈꯩꯗꯤ ꯑꯩꯈꯣꯏꯅ ꯊꯣꯡꯉꯦ꯫ ꯍꯌꯦꯡꯗꯩꯗꯤ ꯄꯪꯆꯣꯡꯗ ꯆꯣꯡꯕ ꯆꯥꯛ꯫ ꯊꯨꯡꯆꯥꯔꯅꯤ꯫
ꯀꯣꯟ ꯐꯦꯡꯂꯣꯏꯔꯒ ꯂꯣꯏꯔꯛꯄꯗ ꯆꯥꯛ ꯂꯥꯝꯃꯦꯗꯨ ꯇꯧꯗꯣꯔꯦꯅꯦ ꯑꯗꯨꯗꯤ ꯑꯃꯨꯛ꯫
ꯍꯣꯏ ꯍꯌꯦꯡꯗꯩꯩ ꯍꯧꯗꯣꯔꯕꯅꯦ꯫
ꯅꯪ ꯅꯁꯥꯗꯤ ꯊꯥꯏꯅꯒꯤ ꯑꯗꯨꯃꯥꯏꯅ ꯀꯩꯅꯣꯗꯣ ꯁꯣꯟꯗꯕꯤꯗꯣ ꯇꯧꯔꯤꯕꯣ꯫
ꯇꯧꯗ꯭ꯔꯦꯗ ꯐꯅꯌꯥꯝ ꯐꯔꯦ ꯆꯦ ꯆꯥꯅ ꯀꯩꯅꯣ ꯇꯧꯔꯛꯄ ꯍꯤꯗꯥꯛꯇꯣ꯫
ꯎꯝ꯫
ꯑꯗꯨꯗꯣ ꯌꯥꯝ ꯊꯤꯅ ꯀꯥꯟꯅꯈꯤꯕ ꯃꯥꯜꯂꯦ ꯑꯩꯉꯣꯟꯗ꯫
ꯑꯣ꯫
ꯏꯁꯥ ꯁꯣꯟꯊꯕ ꯈꯣꯠꯄ꯫
ꯃꯥꯅꯤ ꯃꯤ ꯑꯅꯥꯕꯒꯤ ꯍꯪꯕ ꯆꯠꯂꯒ ꯅꯪ ꯑꯣꯏꯅ ꯂꯥꯏꯌꯦꯡꯉ ꯍꯜꯂꯛꯄ꯫ ꯈꯣꯏ ꯐꯤꯕꯝꯗꯨꯗꯤ ꯐꯔꯛ ꯇꯥꯏꯌꯦꯕ꯫
ꯎꯝ ꯗ꯭ꯔꯤꯞ ꯌꯥꯟꯈꯤꯕꯗꯣ꯫
ꯑꯥꯎ꯫
ꯐꯅꯌꯥꯝꯗꯤ ꯐꯒꯠꯂꯦ ꯀꯨꯏꯔꯦ ꯍꯧꯗꯕ ꯑꯃ꯫ ꯅꯍꯥꯟꯈꯩꯗꯤ ꯍꯟꯗꯛꯀꯤ ꯑꯩ ꯕꯤ ꯑꯦꯠꯀꯤ ꯃꯊꯥ ꯁꯥꯕꯗꯣ ꯃꯃꯥꯡꯗ꯫ ꯃꯃꯥꯡ ꯃꯃꯥꯡꯗꯗꯤ ꯑꯗꯨꯃꯥꯏꯅ ꯁꯥꯔꯛꯑꯗꯤ ꯍꯦꯛꯇ ꯍꯧꯕꯅꯦꯕ꯫
ꯍꯟꯗꯛꯀꯤꯗꯤ ꯃꯊꯥ ꯑꯗꯨꯛ ꯌꯥꯝ ꯁꯥꯕꯗꯣ ꯀꯩꯁꯨ ꯍꯧꯔꯛꯇꯦꯕ꯫
ꯑꯣ ꯑꯗꯨꯝ ꯍꯤꯗꯥꯛ ꯂꯥꯡꯊꯛꯇꯤ ꯑꯗꯨꯝ ꯆꯥꯡ ꯅꯥꯏꯅ ꯆꯥꯔꯤꯕ꯭ꯔꯣ ꯀꯃꯥꯏꯅ ꯇꯧꯒꯦ꯫
ꯑꯥ ꯒꯨꯂꯤ ꯒꯨꯂꯤꯗꯨ ꯍꯥꯏꯗꯤ꯫ ꯀꯣꯔꯁ ꯁꯨꯕꯩ ꯂꯦꯛꯞꯄꯨꯗꯤ ꯂꯦꯞꯈ꯭ꯔꯦꯕꯀꯣ꯫
ꯑꯥ꯫
ꯑꯗꯨꯢꯇꯥꯔꯖꯨ ꯑꯗꯨꯝ ꯑ ꯑꯗꯨꯝꯗꯤ ꯀꯥꯟꯅꯒꯤꯕꯗꯤ ꯃꯥꯜꯂꯦ꯫
ꯑꯣ ꯑꯗꯨꯝ ꯐꯨꯗ ꯁꯄ꯭ꯂꯤꯃꯦꯟ ꯑꯣꯢꯅ ꯑꯗꯨꯝ ꯃꯔꯛ ꯃꯔꯛꯇ ꯑꯗꯨꯝ ꯆꯥꯕꯖꯨ ꯀꯩꯁꯨ ꯀꯥꯢꯔꯝꯃꯣꯢꯗ ꯑꯗꯨꯒꯤ ꯄꯣꯠꯇꯨꯗꯤ꯫ ꯍꯥꯢꯗꯤ ꯎꯝ
ꯈꯔꯗꯤ ꯂꯩꯕꯅꯦ ꯑꯇꯣꯞꯄ ꯃꯃꯥꯅ ꯍꯟꯗꯛ ꯑꯃ ꯌꯥꯎꯋꯤꯗꯅ ' ' ꯑꯗꯨꯒꯤꯖꯨ ꯃꯜꯇꯤ ꯃ ꯃꯜꯇꯤꯚꯤꯇꯥꯃꯤꯟ ꯑꯗꯒꯤ ꯀꯩ ꯀꯩꯅꯣ ꯈꯔ ꯌꯥꯎꯋꯦꯕ ꯑꯗꯨꯃꯨꯛ ꯄꯤꯔꯛꯄꯅꯤꯅ ꯑꯗꯨꯅ ꯑꯃꯨꯛ ꯃꯈꯥꯕꯨꯗꯤ ꯈꯔ ꯁꯝꯗꯩ꯫
ꯑꯣꯀꯦ ꯑꯣ ꯍꯟꯗꯛ ꯃꯤꯇꯤꯡ ꯌꯥꯎ ꯆꯠꯂꯨꯕꯗꯣ꯫
ꯍꯣ ꯍꯣꯢ ꯑꯁ ꯂꯣꯢꯔꯦ ꯃꯥ ꯑꯗꯨꯗ ꯊꯋꯥꯢ ꯍꯛꯆꯥꯡ ꯂꯣꯢ ꯂꯨꯞꯈ꯭ꯔꯦ꯫
ꯃꯩꯅꯤꯅꯦ ꯃꯥꯁꯨ꯫ ꯃꯤꯇꯤꯡ ꯇꯣꯏ ꯇꯣꯏꯅ ꯇꯧꯋꯦ ꯍꯥꯏꯗꯥꯏꯅꯦ ꯑꯥ꯫
ꯑꯁ ꯇꯧꯋꯦ ꯑꯩꯈꯣꯏꯒꯤ ꯎꯝ꯫ ꯁꯥꯇ꯭ꯔꯅ ꯑꯣꯟꯂꯥꯏꯟ ꯀ꯭ꯂꯥꯁ ꯌꯥꯎꯕꯗꯨ ꯃꯉꯥꯏꯔꯦ ꯃꯥꯅ ꯇꯧꯔꯤꯁꯦ꯫
ꯃꯥꯏ ꯃꯥꯒꯤ ꯀ꯭ꯂꯥꯁꯇꯨ ꯍꯧꯈ꯭ꯔꯗꯤ ꯀꯅꯥꯝ ꯋꯥ ꯉꯥꯡꯕ ꯌꯥꯗꯦ꯫
ꯑꯧ ꯃꯤ ꯂꯥꯛꯄꯒꯁꯦ ꯆꯪꯉꯛ ꯀꯅꯣ ꯀꯥꯏꯅ꯫ ꯀ ꯋꯥ ꯉꯥꯡ ꯀꯥ ꯅꯣꯛꯀꯥꯟ ꯑꯗꯨꯝ ꯇꯥꯟꯊꯣꯛꯄꯤꯅꯤ ꯍꯥꯏꯔꯤꯅꯦ꯫
ꯑ ꯑꯁ ꯂꯣꯏꯔꯦ ꯂꯣꯏꯔꯦ ꯊꯋꯥꯏ ꯍꯛꯆꯥꯡ ꯌꯥꯎꯋꯦ ꯍꯥꯏꯁꯤꯅꯦ ꯑꯩꯅ꯫
ꯎꯝ꯫
ꯐꯖꯅ ꯂꯨꯞꯈ꯭ꯔꯦꯃ ꯉꯁꯤꯁꯨ ꯃꯣꯏ ꯒ꯭ꯔꯨꯞ ꯄꯨꯂꯞ ꯐꯣꯇꯣ ꯀꯥꯞꯄꯩ ꯐꯣꯇꯣꯒ ꯊꯥꯖꯤꯜꯂꯛꯑꯦ꯫
ꯑꯥ꯫
ꯕꯤꯗꯤꯌꯣꯒꯖꯦ ꯄꯪꯊꯥꯒ ꯊꯥꯖꯤꯜꯂꯦꯗ
' ' ꯑꯣ ꯑꯗꯨꯗꯤ ꯃꯥꯁꯨ ꯀꯩꯀꯩ ꯁꯥꯟꯅꯕ ꯈꯣꯠꯅꯕ ꯖꯨꯝꯕ ꯀꯩꯀꯩ ꯆꯣꯡꯕ ꯈꯣꯠꯄꯗꯤ ꯂꯣꯢꯅ ꯌꯥꯎꯔꯤ ꯅꯠꯇ꯭ꯔꯣ꯫ ꯄꯨꯂꯞ ꯃꯥꯟꯅꯔꯒ ꯍꯥꯢꯁ ꯃꯁꯥ ꯂꯣꯢ ꯐꯗꯣꯛꯈꯤꯗꯅꯀꯣ
ꯑꯦ ꯑꯩꯈꯣꯢ ꯃꯃꯥꯗꯤ ꯆꯣꯡꯃꯟ ꯕꯩꯔꯥ ꯀꯩꯅꯣ ꯃꯌꯥꯡ ꯀꯪꯖꯤꯜꯂꯦ꯫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
ꯕꯕꯥꯗꯤ ꯕꯕꯥꯗꯤ ꯌꯥꯝ ꯐꯒꯠꯂꯦ ꯀꯨꯆꯨ ꯀꯨꯃꯦꯟꯖꯨ ꯉꯥꯎ ꯊꯣꯔꯦꯑꯦ ꯍꯥꯟꯅꯒꯤ ꯃꯥꯒꯤ ꯍꯌꯤꯡ ꯃꯊꯤ ꯃꯌꯥꯝ ꯂꯩꯔꯝꯕꯗꯨꯁꯨ ꯐꯅꯌꯥꯝ ꯐꯒꯠꯂꯦꯕ꯫
ꯑꯣ
ꯑꯗꯩꯗꯤ ꯃꯁꯥ ꯆꯣꯛꯊꯔꯒ ꯑꯃ ꯊꯕꯛ ꯈꯤꯇꯪ ꯆꯠꯂꯨꯔꯒ ꯗꯥꯢꯕꯤꯇꯤꯁ ꯂꯩꯕꯒꯤ ꯄꯣꯞ ꯄꯣꯞ ꯇꯥꯕꯤꯗꯣ ꯍꯧꯖꯤꯛꯇꯤ ꯇꯧꯗ꯭ꯔꯦꯕ ꯈꯤꯡꯈꯤꯡ ꯂꯥꯎꯔꯦ ꯃꯁꯥꯗꯣ꯫ ꯃꯁꯜ ꯂꯣꯢꯅ ꯑꯣꯜꯂꯛꯑꯦꯕ ꯃꯁꯥ
ꯑꯣ ꯀꯥꯟꯗꯤ ꯀꯥꯟꯅꯕꯖꯥꯠꯅꯤ ꯐꯖꯅ
ꯎꯝ ꯀꯩꯅꯣ ꯌꯥꯎꯔꯛꯄꯗꯣ ꯑꯦꯛꯁꯔꯁꯥꯏꯁ ꯌꯥꯎꯔꯛꯄꯗꯣ꯫ ꯑꯗꯨꯅꯗꯤ ꯐꯗꯤ ꯐꯕꯖꯥꯠꯅꯦ꯫
ꯑꯦꯛꯁꯔꯁꯥꯢꯁ ꯈꯛꯇꯪꯅ ꯅꯠꯇꯅ ꯁꯄ꯭ꯂꯤꯃꯦꯟ ꯃꯌꯥꯝꯁꯨ ꯌꯥꯎꯔꯛꯀꯗꯣꯢꯅꯤꯅꯀꯣ ꯑꯋꯥꯠꯄ ꯒꯩꯗꯣ ꯂꯣꯢ ꯃꯦꯟꯁꯟꯒꯤꯗꯣꯢꯅꯦꯕ ꯑꯍꯟ ꯑꯣꯢꯔꯛꯑꯀꯥꯟꯗꯗꯤ ꯑꯗꯨꯒꯨꯝꯕꯗꯨꯒ ꯑꯣꯢꯅ ꯁꯝꯅꯔꯒ ꯆꯠꯀꯗꯧꯕꯅꯤꯅꯦ꯫ ꯗꯣꯛꯇꯔꯒ ꯁꯝꯅꯔꯒ ꯆꯠꯀꯗꯧꯕꯅꯦ ꯍꯥꯢꯗꯤ ꯑꯅꯥ ꯑꯌꯦꯛꯇꯣ ꯌꯥꯝ ꯀꯟꯅ ꯍꯦꯟꯖꯟꯗ꯭ꯔꯤꯉꯩꯗ ꯀꯣ ꯑꯗꯨꯝ ꯂꯥꯢꯌꯦꯡꯉ ꯂꯥꯢꯌꯦꯡꯉꯒ ꯀꯣ꯫
ꯎꯝ ꯀꯥꯟꯅꯗ꯭ꯔꯦ ꯕꯕꯥꯒꯤꯗꯤ ꯅꯅꯥꯎꯒꯤ ꯗꯦꯂꯤꯕ꯭ꯔꯤ ꯆꯠꯄꯗꯨꯗꯤ ꯀꯃꯥꯢꯅ ꯇꯧꯔꯤꯒꯦ꯫
ꯃꯩ ꯉꯔꯥꯡ ꯈꯇꯪ ꯄꯣꯠ ꯂꯥꯛꯑꯦ ꯊꯥ ꯑꯍꯨꯝ ꯃꯇꯨꯡꯗ꯫
ꯑꯥ
ꯑꯗꯨꯅ ꯃꯤ ꯍꯥꯏꯗꯤ ꯍꯥꯟꯅ ꯗꯤꯂꯤꯚꯔꯤ ꯆꯠꯂꯝꯕ ꯀꯥꯡꯒꯨꯗꯨꯁꯨ ꯍꯥꯏꯗꯤ ꯀꯨꯏꯅ ꯂꯦꯞꯄꯨꯔꯕꯅꯤꯅꯀꯣ ꯊꯕꯛ ꯑꯇꯣꯞ ꯑꯇꯣꯞꯄꯗꯣ ꯃꯣꯏꯖꯨ ꯏꯃꯨꯡ ꯃꯅꯨꯡ ꯄꯨꯅꯔꯤꯕꯅꯤꯅ ꯆꯠꯅꯕ ꯍꯧꯈ꯭ꯔꯦꯗꯅ
ꯎꯝ
ꯑꯗꯨꯗꯨꯅ ꯉꯁꯤ ꯑꯃꯨꯛ ꯈꯨꯗꯛꯇ ꯂꯥꯛꯁꯜꯂꯛꯑꯦꯅ ꯍꯥꯏꯕꯗꯨꯗ ꯃꯤꯁꯦ ꯂꯩꯇꯕ ꯑꯩ ꯑꯗꯨ ꯆꯠꯂꯦ ꯑꯗꯥ ꯆꯠꯂꯦ ꯑꯩꯗꯒꯤ ꯍꯥꯏꯗꯤ ꯔꯪ ꯊꯥꯕꯁꯤ ꯄꯩꯁꯥ ꯌꯥꯝ ꯐꯪꯕꯅꯦꯕ
ꯎꯝ
ꯎꯝ ꯑꯗꯨꯒꯨꯝꯕ ꯆꯠꯂꯦ ꯈꯣꯠꯂꯦ ꯑꯗꯨꯗꯩꯗꯒꯤ ꯂꯥꯞꯅ ꯂꯩꯕꯒꯨꯝꯕ ꯑꯗꯨꯝꯕ ꯌꯥꯎꯋꯦ ꯑꯗꯨꯗꯨꯅ ꯍꯥꯢꯗꯤ ꯃꯤ ꯅꯤꯄꯥꯥꯟ ꯃꯤ ꯃꯣꯏ ꯃꯔꯤꯗꯤ ꯉꯁꯤ ꯄꯨꯔꯥ ꯂꯥꯛꯇ꯭ꯔꯤꯖꯦ ꯃꯁꯥ ꯃꯁꯥꯒꯤ ꯒꯤ ꯔꯨꯠ ꯆꯠꯄ ꯀꯥꯡꯒꯨ ꯑꯗꯨꯗꯣ ꯃꯦꯅꯦꯖ ꯇꯧꯅꯕ ꯍꯣꯠꯅꯕꯗ ꯈꯤꯇꯪꯗꯤ ꯋꯥꯏ ꯑꯗꯨꯅꯤ꯫ ꯑꯋꯥꯠ ꯑꯄꯥ ꯃꯦꯟꯈꯠꯄꯗ
ꯑꯗꯨꯅꯦ ꯊꯥ ꯀꯌꯥꯅꯣꯝ ꯁꯨꯔꯦꯕ ꯑꯩꯖꯨ ꯄꯣꯠꯇꯨ ꯆꯦꯜꯂꯒ ꯐꯅ ꯀꯨꯢꯅ ꯂꯩꯔꯒ ꯑꯃꯨꯛ ꯀꯩꯅꯣ ꯇꯧꯔꯦꯑꯦ ꯔꯤꯐꯟ ꯇꯧ ꯊꯣꯔꯦꯑꯦ ꯑꯗꯩꯗꯤ ꯄꯣꯠ ꯑꯅꯤ ꯃꯗꯤ ꯉꯔꯥꯡ ꯌꯧꯔꯛꯄ ꯃꯥꯜꯂꯦ꯫
ꯑꯣ
ꯑꯗꯩ ꯄꯣꯠ ꯑꯃꯗꯤ ꯑꯃꯨꯛ ꯂꯥꯛꯇ꯭ꯔꯦ ꯑꯃ ꯑꯁ ꯈꯪꯗꯦꯗ ꯑꯣꯟꯂꯥꯢꯟꯒꯤ ꯄꯣꯠ ꯆꯦꯟꯕꯒꯤ ꯆꯪꯕ ꯀꯥꯟꯗ ꯑꯩꯈꯣꯢꯒꯤ ꯑꯩꯈꯣꯢꯒꯤ ꯃꯐꯝ ꯌꯧꯗꯦꯅ ꯍꯦꯛꯇ ꯍꯥꯢꯔꯦꯑꯦꯕ꯫
ꯑꯧ ꯑꯗꯨ ꯀꯩꯅꯣꯅꯦ ꯃꯣꯢ ꯍꯟꯗꯛꯅꯦ ꯄꯣꯠ ꯂꯥꯛ ꯄ ꯌꯥꯗꯕꯅꯤꯅ ꯀꯛꯄꯁꯨ ꯌꯥꯗꯕꯅꯦꯕ ꯑꯝꯇ ꯑꯗꯨꯒ ꯑꯌꯥꯕ ꯀꯥꯡꯒꯨ ꯈꯔ ꯌꯥꯎꯕꯗꯨꯅ ꯗꯥꯎꯅꯦꯕ ꯃꯣꯢꯒꯤ ꯀꯣꯔꯤꯌꯔ ꯁꯔꯚꯤꯁꯇꯣ ꯐ꯭ꯂꯥꯏꯠꯇ ꯆꯠꯄ ꯑꯣꯢꯔꯒꯗꯤ ꯑꯗꯨꯝ ꯍꯥꯄꯛꯀꯅꯤꯕꯀꯣ ꯃꯈꯥꯗ ꯂꯥꯛ ꯂꯝꯕꯤꯗꯣ ꯌꯥꯗꯕꯅꯤꯅ ꯑꯌꯥꯝꯕꯅ ꯂꯣꯏꯅꯃꯛ ꯀꯛꯄ ꯌꯥꯗꯕꯅꯦꯕ
ꯎꯝ
ꯑꯗꯣ ꯑꯩꯈꯣꯏꯒꯤ ꯁꯤꯗ ꯂꯥꯛꯑꯦ ꯂꯣꯠ ꯊꯥꯖꯤꯜꯂꯛꯑꯦ ꯍꯥꯏꯁꯦ ꯍꯥꯏꯗꯤ ꯀꯩꯅꯣꯅꯦ ꯒꯥꯔꯤ ꯆꯥꯝꯃ ꯆꯥꯝꯃꯈꯛ ꯆꯪꯍꯜꯂꯦꯌꯦ
ꯑꯥ ꯑꯥ
ꯑꯗꯨꯗꯨꯅ ꯉꯁꯤ ꯊꯥꯗꯣꯔꯛꯑꯦ ꯍꯥꯏꯔꯣ ꯃꯃꯥꯡꯗ ꯒꯥꯔꯤ ꯂꯤꯁꯤꯡ ꯑꯅꯤꯃꯨꯛ ꯇꯤꯡꯉ ꯂꯩꯔꯅꯤ ꯅꯠꯇ꯭ꯔꯥ ꯅꯣꯡꯃꯩ ꯒꯥꯔꯤ ꯆꯥꯝ ꯆꯥꯝꯃ ꯁꯜꯂꯛꯄꯗꯗꯤ ꯅꯨꯃꯤꯠ ꯇꯔꯥꯅꯤ ꯃꯇꯨꯡ ꯑꯗꯨꯝ ꯐꯪꯗꯣꯏꯅꯦꯕ
ꯎꯝ
ꯀꯨꯏꯅ ꯆꯪꯉꯦꯕ ꯑꯗꯨꯅ ꯌꯥꯝ ꯑꯋꯥꯕ ꯑꯃꯅꯦ ꯊꯦꯡꯅꯔꯤꯁꯦ
ꯗꯦꯂꯤꯚꯔꯤꯁꯤꯖꯨ ꯑꯁ ꯎꯝ ꯊꯕꯛꯁꯦ ꯅꯨꯡꯉꯥꯏꯕ ꯑꯝꯇ ꯍꯦꯛ ꯌꯥꯎꯗꯦ ꯀꯥꯏ ꯀꯥꯏꯗꯅꯣ ꯍꯦꯛꯇ ꯊꯕꯛꯁꯦ ꯇꯧꯔꯤꯉꯩ ꯅꯨꯡꯉꯥꯏꯕ ꯑꯝꯇ ꯌꯥꯎꯗꯦ ꯍꯥꯏꯕ
ꯑꯗꯨꯕꯨꯗꯤ ꯅꯨꯡꯉꯥꯏꯕ ꯊꯕꯛꯄꯨꯗꯤ ꯂꯩ ꯄꯣꯟꯇꯦ ꯋꯥꯅꯤ ꯅꯨꯡꯉꯥꯏꯕꯕꯨꯗꯤ ꯀꯥꯏ ꯌꯥꯎꯗꯣꯏꯅꯣꯗ ꯊꯕꯛ ꯈꯨꯗꯤꯡꯃꯛ ꯑꯗꯨꯝ ꯑꯋꯥꯕꯗꯤ ꯂꯣꯏ ꯊꯦꯡꯅꯗꯣꯏꯅꯤ
ꯍꯣꯏ
ꯑꯗꯨ ꯈꯤꯇꯪ ꯆꯥꯟꯅꯕ ꯍꯥꯏꯕ ꯑꯃ ꯂꯩꯅ ꯋꯥ ꯅꯨꯡꯉꯥꯏ ꯍꯥꯏꯕ ꯑꯃ ꯂꯩ ꯑꯗꯨ ꯑꯗꯨꯒꯤꯗꯨ ꯐꯪꯉꯀꯥꯟꯗꯨꯗ ꯅꯨꯡꯉꯥꯏ ꯅꯨꯡꯉꯥꯏꯅ ꯊꯕꯛ ꯁꯨꯈꯤꯕꯗꯣ ꯁꯨꯗꯣꯏꯅꯦꯕ
ꯎꯝ
ꯅꯪꯖꯨ ꯃꯤꯁ ꯑꯣꯏꯗꯧꯔꯁꯤꯗꯤ
ꯍꯣꯏ ꯑꯩꯁꯨ ꯇ꯭ꯔꯦꯅꯤꯡ ꯍꯧꯗꯣꯔꯦ
ꯍꯧꯗꯣꯔꯕꯅꯦ ꯃꯤꯁꯀꯥ ꯑꯣꯏꯔꯀꯥꯟꯗ ꯁꯥꯇ꯭ꯔ ꯃꯌꯥꯝꯅꯒꯀꯣ
ꯑꯥ
ꯂꯩꯒ ꯄꯤꯕꯤ ꯇꯧꯗꯥꯏꯅꯦ ꯌꯥꯝꯅ ꯑꯉꯥꯡ ꯑꯣꯏꯔꯤꯉꯩꯗꯗꯤ ꯅꯣꯏ ꯄꯤꯔꯛꯇ꯭ꯔꯣ ꯑꯩꯈꯣꯏ ꯁꯤ ꯃꯤꯁꯇ ꯄꯤꯗꯣꯏꯅꯤ ꯀꯥꯏꯅ ꯑꯣ ꯀꯥꯔꯠ ꯑꯣꯏꯅ ꯁꯥꯔꯒ ꯄꯤꯕ
ꯍꯣꯏ
ꯑꯩꯈꯣꯏꯁꯨ ꯊꯥꯏꯅ ꯑꯉꯥꯡ ꯑꯣꯏꯔꯤꯉꯩꯗ ꯄꯨꯔꯝꯃꯦ ꯎꯝ ꯑꯩꯈꯣꯏꯒꯤ ꯒꯤꯐ ꯄꯤꯕꯅ ꯇꯤꯆꯔꯁ ꯗꯦꯒꯨꯝꯕꯒꯤꯗ ꯄꯤꯕ ꯅꯠꯇꯕꯤꯗꯅꯦ ꯑꯃ ꯑꯗꯨꯝ ꯂꯩꯗꯅ ꯉꯁꯤꯒꯤ ꯊꯣꯛꯂꯛꯄꯗꯒ ꯂꯩ ꯐꯖꯕ ꯃꯁꯥꯟꯅ ꯑꯣꯏꯁꯦ ꯑꯩꯈꯣꯏ ꯃꯤꯁꯀꯄꯤꯗꯣꯏꯅꯤ ꯀꯥꯏꯅꯒ ꯍꯦꯛꯑꯒ ꯄꯨꯕꯤꯁꯦ ꯌꯥꯝ ꯄꯨꯔꯛꯑꯦꯕꯀꯣ ꯑꯉꯥꯡ ꯑꯣꯢꯔꯤꯉꯩꯗ ꯑꯗꯨꯗꯒꯤ ꯑꯣꯖꯥꯅꯒ ꯍꯥꯏꯔꯛꯀꯥꯟꯗ ꯑꯩꯗꯤ ꯀꯩ ꯇꯈꯦꯜ ꯂꯩ ꯍꯥꯏꯕ꯭ꯔꯥ ꯑꯃ ꯃꯅꯝ ꯌꯥꯝ ꯅꯨꯡꯁꯤꯕ ꯑꯃ ꯍꯧꯕꯗꯣ ꯍꯣꯏ ꯍꯣꯏ ꯑꯉꯧꯕꯗꯣ ꯑꯣ ꯑꯩꯗꯤ ꯑꯗꯨ ꯄꯥꯝꯃꯦ ꯑꯗꯨ ꯄꯣꯔꯣꯛꯀ ꯍꯥꯏꯔꯛꯄ ꯌꯥꯎꯋꯦꯕ ꯊꯕꯛ ꯏꯈꯟ ꯊꯤꯗꯔꯤꯅꯦ ꯑꯉꯥꯡ ꯑꯣꯏꯔꯤꯉꯩꯗ ꯅꯣꯏ ꯀꯩꯅꯣ ꯍꯥꯏꯗꯤ ꯅꯣꯏ ꯕ꯭ꯔꯗꯔ ꯍꯣꯏꯗꯤ ꯀꯃꯥꯏ ꯀꯃꯥꯏꯟ ꯇꯧꯔꯤꯒꯦ ꯍꯧꯖꯤꯛꯀꯥꯟꯗꯤ
ꯑꯩꯈꯣꯏ ꯗꯗꯥꯁꯨ ꯃꯥꯏ ꯄꯩꯈꯥ ꯊꯥꯕꯒꯤꯗꯣ ꯑꯗꯨꯝ ꯇꯧꯔꯤ
ꯑꯝ
ꯑꯗꯩꯗꯤ ꯏꯅꯥꯎꯄꯥꯁꯨ ꯑꯦꯟ ꯗꯤ ꯑꯦ ꯊꯥꯅꯤꯡꯉꯦꯅ ꯀꯣꯆꯤꯡꯗꯨ ꯇꯧꯔꯤ ꯃꯥꯁꯨ ꯃꯁꯥ ꯃꯁꯥꯒꯤ ꯂꯣꯏ ꯍꯣꯠꯅꯔꯤ ꯍꯥꯏꯗꯨꯅꯤ
ꯎꯝ ꯐꯩ ꯐꯩ ꯀꯟꯅ ꯍꯣꯠꯅꯔꯒ ꯊꯕꯛ ꯑꯃꯃꯝ ꯇꯧꯈ꯭ꯔꯗꯤ
ꯃꯃꯥꯍꯣꯏ ꯀꯜꯂꯤꯉꯥꯏꯁꯤꯗ
ꯎꯝ
ꯊꯕꯛꯛꯇꯧ ꯍꯧꯕꯅꯗꯤ ꯈ꯭ꯋꯥꯏ ꯐꯕꯅꯦ
ꯃꯥꯅꯤ ꯃꯇꯝ ꯌꯧꯁꯜꯦ ꯈꯜꯂꯦꯗꯤ
ꯎꯝ
ꯂꯨꯍꯣꯡ ꯈꯣꯡꯗꯣꯡꯕ ꯌꯥꯎꯒꯦ ꯍꯥꯏꯔꯛꯑꯅꯦꯕ
ꯍꯥꯏꯔꯛꯑꯅꯤ
ꯅꯪ ꯅꯪꯒꯤꯅ ꯀꯃꯥꯏꯅ ꯇꯧꯗꯣꯏꯅꯣ
ꯑꯩꯒꯤꯗꯤ ꯌꯥꯎꯗꯔꯤ ꯍ ꯑꯩꯒꯤꯗꯤ ꯈꯪꯗ꯭꯭ꯔꯦ ꯑꯩꯈꯣꯏ ꯏꯅꯥꯎ ꯄꯒꯤꯗꯤ
ꯃꯥꯅꯍꯥꯟ ꯃꯥꯅ ꯍꯥꯟꯒꯤꯗ
ꯃꯥꯅ ꯍꯥꯟꯗꯣꯛꯑ ꯌꯥꯝ ꯃꯥꯂꯦ ꯑꯗꯨꯅꯦ ꯄꯥꯅꯩ ꯌꯥꯅ ꯀꯨꯊꯤ ꯌꯦꯡꯕꯗꯁꯨ ꯃꯥꯅ ꯍꯥꯟꯗꯣꯔꯤ ꯍꯥꯏ
ꯑꯁ ꯐꯖꯔꯦ ꯇꯧꯔꯤꯁꯦ
ꯃꯥ ꯅꯍꯥꯟꯗꯣꯔꯤꯕ ꯄꯨ꯭ꯔꯥ ꯈꯪꯗꯦ ꯊꯕꯛꯇꯤ ꯃꯥꯅꯍꯥꯟꯅ ꯐꯪꯅꯤ ꯍꯥꯏꯔꯤꯑꯔꯤꯕ
ꯊꯕꯛꯇꯤ ꯃꯥꯅ ꯍꯥꯟꯅ ꯐꯪꯅꯤꯕ
ꯎꯝ
ꯑꯗꯨꯗꯤ ꯁꯣꯏꯗ꯭ꯔꯦꯗꯅ
ꯑꯗꯨꯅꯦ
ꯕꯒꯜ ꯂꯧꯈ꯭ꯔꯦꯅꯤ ꯕꯒꯜ ꯂꯧꯈ꯭ꯔꯦꯅꯤ
ꯂꯎꯗꯤ ꯍꯣꯏ ꯍꯣꯏ ꯗꯅꯥ ꯑꯗꯨꯗꯤ ꯍꯌꯦꯡ ꯑꯃꯨꯛ ꯆꯦꯆꯥꯥꯛꯒ ꯑꯃꯨꯛ ꯄꯨꯜꯂꯀꯥꯟꯗꯨꯗ ꯋꯥꯔꯤ ꯐꯖꯅ ꯁꯥꯟꯅꯔꯁꯦ
ꯍꯣ ꯍꯣꯏ ꯌꯥꯏꯌꯦ ꯌꯥꯏꯌꯦ ꯎꯝ ꯐꯔꯦ ꯐꯔꯦ ꯑꯗꯨꯗꯤ ꯊꯝꯃꯒꯦꯀꯣ ꯎꯝ
ꯑꯥ